ꯇꯗ
ꯇꯄ
ꯇꯥꯏ ꯇꯥꯏ
ꯑꯣ ꯀꯥꯏ ꯇꯥꯏ ꯅ ꯋꯥ ꯈꯔꯗꯤ ꯅꯨꯅꯨꯡꯉꯥꯏꯇ ꯍꯦ
ꯎꯝ ꯐꯠꯄꯠꯇ ꯂꯩꯦ ꯎꯨꯒꯂꯌꯦꯦ ꯊꯣꯡꯗꯔꯤ
ꯅ ꯂꯉꯅꯦ ꯁꯥꯏꯠꯇ
ꯎꯝꯅꯤꯡ ꯇꯨꯝꯅꯤꯡꯕꯗꯤ
ꯑꯁ ꯌꯥꯝ ꯂꯥꯡꯒꯦ ꯌꯥꯝ ꯂꯥꯡ ꯪꯉꯦ ꯑꯥ ꯀꯩꯅꯣ ꯇ ꯎꯅꯦꯕ ꯑꯩꯁꯦ ꯅꯉꯣꯟꯗ ꯀꯩꯅꯣꯝꯇꯁꯨ ꯍꯪꯒꯦ ꯇꯧꯕꯅꯤ
ꯍꯪꯉꯣ ꯀꯩꯅꯣ
ꯑꯩ ꯅꯍꯥꯟꯒꯤ ꯕꯦꯠꯀꯤ ꯇꯧꯕꯗꯣ ꯑꯦꯛꯖꯥꯝꯗꯣ ꯂꯦꯞꯄꯦꯕ ꯑꯦꯛꯖꯥꯝ ꯃꯇꯝ ꯂꯦꯞꯄꯕꯅꯦꯕ ꯗꯦꯠ ꯀꯦꯠꯇ ꯑꯦꯛꯖꯥꯝ ꯊꯥꯗꯣꯏꯅꯦ ꯑꯗꯣ ꯀꯩ ꯀꯔꯤ ꯁ ꯑ ꯗꯦꯠ ꯑꯇ ꯑꯣꯏꯔꯦ ꯄꯨꯡꯕꯨꯗꯤ ꯈꯔ ꯉ ꯈꯠꯅꯦꯦ ꯑꯗꯣ ꯁꯨꯝ ꯀꯩꯀꯩ ꯄꯥꯟꯕꯗ ꯀꯥꯟꯅꯒꯗꯒꯦꯅ ꯑꯩꯁꯦ ꯅꯪꯉꯣꯟꯗ ꯍꯪꯉꯤ ꯅꯨꯃꯤꯠ ꯅꯤꯅꯤ ꯍꯨꯝꯅꯤꯗ ꯂꯥꯏꯔꯤꯛ ꯄꯥꯕꯁꯨ ꯁꯪꯗꯕ ꯇꯧꯔꯤꯁꯦ ꯑꯗꯨꯅꯦ ꯀꯔꯤ ꯀꯔꯤ ꯃꯇꯥꯡ ꯀꯩꯀꯥ ꯄꯥꯥꯁꯟꯕ ꯀꯥꯟꯅꯅꯤ ꯍꯥꯏꯗꯤ ꯃꯣꯏꯗꯣ ꯑꯦꯟꯇ꯭ꯔꯥꯟꯁ ꯇꯧꯕꯅꯤꯅꯅꯦ
ꯀ꯭ꯂꯥꯁ ꯁꯤꯛꯁ ꯇꯨ ꯇ꯭ꯌꯦꯦꯜꯐ ꯐꯥꯎꯀꯤ ꯏꯁꯇꯦꯟꯗꯔꯠ ꯀꯤ ꯑꯣꯏꯕꯅꯦ ꯍꯪꯕꯅꯤ ꯁꯨꯃꯥꯏꯅ
ꯑꯣ
ꯇꯨꯋ ꯏꯂꯚꯦꯟ ꯇꯨꯋꯦꯜꯐꯀꯤ ꯑꯣꯏꯅ ꯍꯪꯕꯁꯨ ꯌꯥꯎꯋꯤ ꯑꯗꯒꯤ ꯑ ꯁꯤꯛꯁ ꯐꯥꯏꯚ ꯁꯤꯛꯁꯀꯤ ꯑꯣꯏꯅ ꯍꯪꯕꯁꯨ ꯌꯥꯎꯋ
ꯎꯝ
ꯎ ꯑꯗꯨ ꯄꯨꯔꯥ ꯍꯥꯏꯕꯗꯤ ꯉꯝꯗꯦꯗꯤ ꯎꯝ
ꯑꯣ ꯑꯗꯨ ꯑꯣꯏꯔꯗꯤ ꯑꯩ ꯑꯩꯁꯨ ꯈꯤꯇꯪ ꯌꯦꯡꯁꯤꯟꯒꯦ ꯇꯧꯕ ꯍꯥꯏꯗꯤ ꯃꯗꯣ ꯄ꯭ꯔꯥꯏꯚꯦꯠ ꯑꯣꯏꯔꯁꯨ ꯑꯗꯨꯝ ꯈꯔ ꯑꯗꯨꯝ ꯏꯁꯇ꯭ꯔꯤꯛ ꯑꯣꯏ ꯈꯣꯠꯂꯦ ꯑꯗꯨꯝ ꯍꯥꯏꯌꯦꯕꯀꯣ ꯑꯗꯨꯅꯦ ꯈꯔ ꯄꯥꯗ꯭ꯔꯒꯗꯤ ꯑꯃꯨꯛ ꯐ꯭ꯔꯤꯗ ꯆꯠ ꯌꯥꯕ ꯅꯠꯇꯕꯅꯅꯦ ꯑ ꯍꯧꯗꯣꯡ ꯌꯥꯝ ꯈꯣꯡꯉꯦ ꯀꯩꯅꯣ
ꯑꯧ ꯑꯩ ꯍꯧꯗꯣꯡ ꯑꯃꯅꯤ ꯂꯩꯔꯤ
ꯀꯣꯡ ꯅꯥꯀꯣꯡ ꯁꯒꯥꯏꯗꯧꯔꯦ ꯀꯩꯅꯣꯝ ꯇꯧꯋꯌꯦꯦ ꯈꯣꯟꯖꯦꯜꯗꯣ ꯀꯩꯅꯣ ꯑꯁ ꯈꯪꯕꯨ ꯈꯪꯉꯦ ꯈꯪꯒꯦ ꯌꯥꯝꯃꯟꯈꯔꯦ ꯅꯣꯏ ꯍꯧꯗꯣꯡꯗꯣ ꯀꯩꯅꯣꯅꯦ ꯀꯥꯏ ꯈꯪꯉꯦ ꯅꯥꯀꯣꯡꯒ ꯁꯦ ꯀꯥꯏꯒ ꯇꯋꯦ ꯅꯅꯥ ꯀꯣꯃꯦꯁꯦꯒꯦ ꯇꯧ ꯏꯉ
ꯑꯣ ꯃꯄꯤ ꯂꯩꯕ ꯁꯪꯒꯣꯝ ꯊꯛꯄꯗꯨꯗ ꯈꯣꯡꯉꯛꯏꯕ ꯌꯥꯝ ꯁꯥꯊꯤꯕ ꯃꯆꯥ ꯑꯃ ꯌꯥꯎꯔꯤꯌꯦ ꯑꯃꯨꯕ
ꯎꯝ
ꯁꯥꯊꯤꯒ꯭ꯔꯖꯥꯅꯤ ꯃꯥꯅ ꯈꯣꯡꯂꯛꯄꯁꯤꯗꯤ
ꯑꯁ ꯑꯗꯨꯅꯦ ꯑꯩ ꯈꯪꯒꯦ ꯇ ꯐꯪꯉꯦ ꯍꯥꯏꯁꯤꯅꯦ ꯑꯩ ꯍꯧꯗꯣꯡ ꯃꯆꯥ ꯑꯃꯇꯪꯗꯤ ꯄꯥꯝꯃꯤꯅꯦ ꯑꯩꯖꯣ ꯂꯣꯏꯅꯤꯡꯉꯅꯦ ꯃꯆꯥ ꯄꯣꯛ ꯃꯆꯥ ꯄꯤꯛꯄꯗꯤ ꯑꯅ ꯄꯣꯀꯥꯟꯗ
ꯑꯩꯉꯣꯟꯗ ꯑꯅꯤ ꯂꯩꯔꯤ ꯑꯃ ꯂꯧ ꯑꯃꯕ ꯌꯥꯅꯤ ꯑꯃꯨꯕ
ꯑꯃꯨꯕ ꯑꯃꯨꯕ ꯑꯃꯨꯕ ꯑꯃꯨ ꯑꯔꯥꯡꯕ ꯂꯥꯕ꯭ꯔꯣ ꯑꯃꯣꯝꯂꯣ
ꯂꯥꯕꯅꯤ ꯃꯣꯏ ꯂꯣꯏꯕꯁꯤꯁꯨ ꯀꯥꯟꯅꯩꯅꯦ ꯎꯝ ꯑꯥꯏꯗꯤ ꯃꯣꯏ ꯂꯣꯏ ꯁꯤꯁꯨ ꯀꯅꯥꯩ ꯍꯥꯏꯦ ꯍꯥꯏꯗꯤ ꯀꯩꯅꯣ ꯀꯥꯟꯗ ꯎꯆꯤ ꯋꯥ ꯎꯆꯤ ꯍꯥꯏꯗꯤ ꯐꯧ ꯆꯦꯡ ꯊꯝꯕꯗꯣ ꯎꯆꯤ ꯂꯩꯕꯁꯦ ꯂꯩꯇꯦꯕ ꯑꯩꯈꯣꯏꯗꯤ ꯎꯆꯤꯁꯦ ꯐꯥꯕꯤꯅꯕ ꯂꯩꯇꯗꯅ ꯎꯆꯤꯁꯦ ꯑꯩꯈꯣꯏꯗ ꯂꯩꯔꯛꯇꯗꯅ ꯃꯄꯥꯟꯗꯩ ꯑꯣꯏꯅ ꯐꯥꯏ ꯑꯩ ꯍꯧꯗꯣꯡꯖꯤꯡꯖꯦ
ꯑꯥꯍꯥ ꯍꯝ ꯑꯣ ꯃꯣꯏꯔꯣꯏꯁ ꯐꯥꯗꯣꯒ ꯆꯥꯊꯣꯛꯈ꯭ꯔꯕ
ꯍꯣꯏ ꯍꯥꯏꯗꯤ ꯑꯩꯈꯣꯏꯒꯤ ꯑꯩꯈꯣꯏꯗꯒꯤ ꯐꯥꯅꯤꯡꯉꯥꯏ ꯂꯩꯇꯗꯅ ꯃꯤꯒꯤ ꯂꯝꯗ ꯑꯣꯏ ꯐꯔꯕ ꯍꯥꯏꯇꯥꯔꯦ ꯂꯕꯨꯛ ꯇꯒꯤꯒꯨꯝꯕ
ꯍꯧꯗꯣꯡ ꯀꯌꯥ ꯂꯣꯏꯅꯣ
ꯍꯧꯗꯣꯡ ꯃꯄꯤ ꯑꯍꯨꯝ ꯃꯆꯥ ꯑꯅꯤ ꯂꯩꯔꯤ
ꯗ ꯄꯥꯝꯃꯦ ꯑꯩꯖꯨ ꯑꯝꯇ ꯂꯣꯏꯅꯤꯡꯉꯤ ꯍꯧꯗꯣꯡꯗꯣ
ꯎꯝ ꯂꯧ꯫ ꯍꯧꯗꯣꯡ ꯀꯥꯟꯅꯕꯅꯤ ꯍꯧꯗꯣꯡꯁꯦ ꯑꯗꯨꯒ ꯌꯥꯝ ꯁꯥꯎꯅꯤꯡꯕ ꯑꯃꯅ ꯃꯣꯏꯒꯤ ꯃꯠ ꯊꯤ ꯃꯌꯨꯡꯖꯦ
ꯎꯝ ꯄꯤꯛꯏꯉꯩꯒꯤꯗꯤ ꯈꯔ ꯑꯗꯨꯝ ꯇꯧ ꯇꯧꯅꯤ꯫ ꯄꯤꯛꯄꯗꯣ ꯑꯗꯨ ꯀꯩꯅꯣꯗꯗꯤ ꯈꯔ ꯇꯧꯅꯦꯕ
ꯎꯝ
ꯎꯝ ꯍꯥꯏꯗꯤ ꯈꯔ ꯆꯥꯎꯔꯛꯑꯒꯕꯨꯗꯤ ꯃꯣꯏ ꯃꯣꯏ ꯊꯣꯛꯄ ꯑꯗꯨꯝ ꯃꯤꯒꯤ ꯍꯤꯡꯒꯣꯟꯜꯗ ꯐꯥꯏꯕꯅꯤ ꯈꯪꯗꯦ ꯍꯤꯡꯒꯣꯜꯗ ꯀꯩꯗ ꯄꯪꯈꯥꯏ ꯐꯥ ꯍꯥꯏꯕꯅꯤ ꯈꯪꯗꯦ ꯃꯣꯏꯊꯣꯛꯄ ꯑꯗꯨꯝ ꯇꯧꯋꯤꯗꯅ ꯈꯔ ꯄꯤꯛꯏꯉꯩꯗꯗꯤ ꯈꯔ ꯁꯦꯟꯅꯕ ꯑꯗꯨꯝ ꯆꯪꯉꯤ
ꯄꯤꯛꯏꯉꯩꯗꯗꯤ ꯁꯦꯟ ꯕ ꯋꯥꯏ ꯃꯃꯥ ꯑꯁꯣꯛꯄꯖꯤꯗ ꯃꯥꯅ ꯊꯛ ꯁꯥ ꯁꯪꯒꯣꯝ ꯊꯛꯇꯒꯤ ꯃꯨ ꯇꯧ ꯂꯩꯔꯦ ꯍꯥꯏꯕ ꯁꯤ
ꯑꯣ ꯍꯣ ꯍꯟꯇꯛ ꯂꯧꯗ꯭ꯔꯁꯨ ꯃꯊꯪꯒꯤ ꯇꯔꯟ ꯄꯣꯛꯂꯛꯄꯗꯅꯦ ꯑꯃꯣꯝꯗꯣ ꯃ ꯅꯨ ꯑꯥ ꯑꯃꯣꯝ ꯑꯅꯤ ꯑꯍꯨꯝ ꯂꯩꯔꯗ ꯃꯊꯪ ꯄꯂꯛꯄꯗ ꯐꯖꯕ ꯑꯩ ꯑꯃꯨꯕꯕꯨꯗꯤ ꯄꯥꯝꯃꯦ ꯑꯗꯨꯑꯣꯏꯖꯨ ꯃꯆꯨ ꯑꯉꯧꯕ ꯑꯇꯣꯞꯄ ꯑꯔꯥꯡꯕ ꯄꯣꯛꯂꯛꯄ ꯇꯥꯔꯗꯤ ꯑꯅꯤꯇꯪ ꯂꯧꯒꯦ
ꯎꯝ ꯑꯃꯨ ꯑꯃꯨꯕ ꯍꯥꯏꯖꯦ ꯀꯩꯅꯣꯅꯤꯗ ꯌꯥꯝ ꯀꯟꯅ ꯗꯥꯏꯔꯦꯛ ꯃꯁꯥ ꯉꯥꯛꯇ ꯃꯨꯕꯗꯤ ꯅꯠꯇꯦ ꯑꯥ ꯉꯧꯕꯒ ꯂꯥꯡꯕ
ꯎꯝ
ꯑꯗꯨꯝꯗꯤ ꯐꯖꯩ
ꯑꯣ
ꯉꯁꯤ ꯑꯃꯕꯨꯗꯤ ꯄꯤꯊꯣꯛꯈ꯭ꯔꯦ ꯃꯤꯉꯣꯟꯗ
ꯑ ꯍꯧꯗꯣꯡ ꯑꯃꯣꯝ ꯑꯃꯣꯝꯗ ꯂꯥꯛꯑ ꯄꯤꯈ꯭ꯔꯤꯕꯔꯥ ꯀꯔꯝꯕ ꯄꯤꯈ꯭ꯔꯤꯕ
ꯑꯃꯃꯣꯝꯅꯤ ꯑꯃꯃꯣ ꯎꯝ ꯑꯣ
ꯑꯗꯩ ꯂꯧꯈ꯭ꯔꯒꯅꯦ ꯂꯨꯅ ꯆꯥꯟꯅ ꯂꯨꯅ ꯆꯥꯟꯅ ꯇꯧꯕꯤꯗꯗꯤ ꯅꯨꯡꯉꯥꯏꯇꯦꯅꯦ
ꯎꯝ ꯅꯨꯡꯉꯥꯏꯇꯦ ꯑꯗꯨꯅꯤ ꯎꯝ
ꯂꯣꯏꯅꯤ ꯂꯣꯏ ꯑꯣꯏꯔꯒ ꯇꯊꯤ ꯇꯋꯥꯅ ꯇꯧꯕꯤꯕꯗ ꯅꯨꯡꯉꯥꯏꯇꯦꯕ ꯃꯈꯣꯏꯁꯨ ꯖꯤꯕꯅꯤꯅ ꯊꯋꯥꯏ ꯄꯥꯟꯕꯥꯜꯂꯤꯕꯅꯤꯅ ꯃꯣꯏꯁꯨ ꯃꯤ ꯃꯔꯛꯇ ꯂꯩꯔꯕꯅꯤꯅ ꯑꯇꯩ ꯑꯇꯩ ꯁꯥ ꯉꯥꯗꯤ ꯑꯇꯩꯗꯤ ꯀꯌꯥ ꯁꯥ ꯑꯇꯣꯞꯄꯗꯤ ꯑꯗꯨꯝ ꯃꯄꯨ ꯍꯨꯏꯁꯨ ꯑꯗꯨꯝ ꯂꯩꯕꯕꯨꯗꯤ ꯂꯩꯀꯣ ꯑꯗꯨꯗꯤ ꯈꯣꯡꯗꯣꯡꯅꯕ ꯅꯛꯅ ꯂꯩꯅꯩꯗꯅ ꯆꯟꯗꯅ ꯍꯤꯛꯇꯅ ꯍꯨꯡꯒꯥꯗ ꯀꯩꯗ ꯑꯩꯈꯣꯏ ꯑꯩꯈꯣꯏꯒ ꯑꯗꯨꯝ ꯇꯨꯃꯤꯟꯅꯕ ꯈꯣꯠꯃꯤꯟꯅꯕ ꯑꯗꯨꯝ ꯇꯧꯔꯤꯗꯅꯀꯣ ꯑꯗꯨ ꯇꯧꯕꯅꯤꯩꯅ ꯑꯗꯨꯝ ꯅꯨꯡꯁꯤꯕꯁꯦ ꯃꯣꯏꯁꯨ ꯃꯣꯏꯅ ꯍꯦꯜꯂꯦ ꯅꯨꯡꯁꯤꯕꯁꯦ ꯇꯨꯃꯤꯟꯅ ꯆꯥꯃꯤꯟꯅꯕ ꯄꯨꯨ ꯂꯩꯅ ꯍꯨꯏꯗꯅ ꯑꯩꯈꯣꯏꯅ ꯑꯗꯨꯝꯕꯨ ꯀꯌꯥ ꯇꯧꯗꯦꯗꯅꯣ ꯑꯗꯨꯅꯦ ꯑꯉꯥꯡ ꯑꯣꯏꯔꯤꯉꯩ ꯌꯥꯈꯣꯁꯨ
ꯑꯩꯈꯣꯏꯁꯨ ꯍꯧꯗꯣꯡ ꯃꯆꯥꯁꯦ ꯎ ꯀꯩ ꯍꯥꯏꯅꯤ ꯇꯨꯝꯕ ꯈꯣꯠꯄ ꯍꯧꯖꯤꯛꯇꯕꯨ ꯈꯔ ꯑꯃꯨꯛ ꯀꯩꯅꯣ ꯇꯧꯕ ꯋꯥꯅꯦꯕ ꯄꯤꯛꯄ ꯑꯩꯈꯣꯏꯅ ꯑꯉꯥꯡ ꯑꯣꯏꯔꯤꯉꯩꯗꯗꯤ ꯍꯧꯗꯣꯡ ꯀꯣꯠꯂ ꯈꯣꯠꯂ ꯄꯪꯇꯝꯗ ꯇꯨꯝꯃꯤꯅꯦ ꯏꯃꯥꯅ ꯄꯣ ꯆꯩꯗꯤ ꯆꯩꯅꯦ ꯍꯧꯗꯣꯡ ꯄꯥꯏꯔ ꯇꯨꯝꯃꯦꯅ ꯉꯥꯡꯉꯤ
ꯍꯣꯏ ꯅꯨꯡꯁꯤ ꯅꯨꯡꯕꯨꯗꯤ ꯅꯨꯡꯁꯤꯕ
ꯎꯝ
ꯍꯧꯗꯣꯡ ꯃꯆꯥꯁꯦ
ꯎꯝ ꯑꯗ ꯃꯣꯏ ꯐꯣꯔꯦꯟꯒꯤ ꯑꯃ ꯐꯖ ꯐꯖꯕ ꯃꯌꯥꯝ ꯂꯩꯔꯤꯗꯤ ꯃꯃꯜꯒ ꯍꯪꯕꯗꯗꯤ ꯏꯃꯩ ꯈꯨꯇꯥꯡ ꯑꯃꯅꯤꯝꯅꯤꯍ ꯂꯤꯁꯤꯡ ꯇꯔꯥ ꯃꯉꯥ ꯂꯤꯁꯤꯡ ꯇꯔꯥ ꯍꯧꯗꯣꯡꯗꯤ ꯍꯧꯗꯣꯡꯗꯤ ꯍꯧꯗꯣꯡꯅꯤ ꯑꯗꯨꯗ ꯃꯣꯏꯁꯨ ꯈꯦꯠꯅꯔꯤꯅ ꯃꯆꯨ ꯃꯔ ꯃꯔꯥꯡ ꯑꯩꯈꯣꯏꯒꯤ ꯃꯁꯛ ꯃꯇꯧ ꯈꯔꯕꯨꯗꯤ ꯈꯦꯠꯅꯩꯀꯣ ꯆꯥꯎꯕ ꯀꯔꯤ ꯀꯔꯥ ꯑꯗꯨꯒꯨꯝꯕ ꯑꯁ ꯑꯗꯨꯒꯤ ꯕꯤꯖꯤꯅꯦꯁ ꯑꯣꯏꯅꯒ ꯇꯧꯅꯕꯁꯨ ꯃꯌꯥꯝ ꯌꯥꯎꯔꯤꯅꯤ ꯃꯅꯤꯄꯨꯔꯗꯗꯤ
ꯑꯅꯧꯕꯅꯦ
ꯍꯧꯗꯣꯡ ꯑꯥꯎ ꯍꯧꯗꯣꯡꯁꯦ ꯐꯖꯅ ꯍꯦꯛꯇ ꯌꯣꯛꯑꯒ ꯃꯣꯏꯒꯤ ꯕ꯭ꯔꯤꯠꯁꯦ ꯂꯧꯔꯒ ꯂꯥꯕꯗꯒꯤ ꯂꯧꯔꯒ ꯃꯆꯨ ꯐꯖ ꯐꯖꯕ ꯑꯗꯗꯒꯤꯗꯤ ꯑꯉꯧꯕꯅꯤ ꯈꯪꯗꯦ ꯃꯆꯨ ꯐꯖ ꯐꯖꯕꯁꯦ ꯑꯁꯣꯝ ꯅꯥꯀꯟꯒꯤ ꯐꯣꯔꯦꯟꯒꯤ ꯍꯥꯏꯒꯗ꯭ꯔꯥ ꯑꯗꯨ ꯀꯩꯅꯣ ꯇꯧꯔꯒ ꯂꯧꯔꯒ ꯀꯟꯅ ꯀꯔꯕꯥꯔ ꯄꯩꯁꯥꯒꯗꯤ ꯌꯥꯝ ꯀꯥꯟꯅꯅꯤꯕꯣ ꯑꯗꯣ ꯑꯩꯈꯣꯏ ꯃꯩꯇꯩꯒꯤ ꯂꯣꯀꯦꯜꯒꯤꯗꯤ ꯂꯣꯀꯦꯜꯒꯤꯗꯤ ꯀꯌꯥ ꯇꯧꯗꯦꯗꯅ ꯂꯣꯀꯦꯜꯒꯤꯗꯤ ꯑꯗꯨꯝ ꯂꯦꯝꯅ ꯄꯤꯅꯔꯒ ꯃꯨꯛꯇ ꯂꯧ ꯌꯥꯅꯗ꯭ꯔꯦ ꯑꯗꯨ ꯃꯤ ꯐꯣꯔꯦꯟꯒꯁꯣꯝꯒꯤꯗꯤ ꯂꯣꯏꯅ ꯑꯗꯨꯝ ꯂꯧꯅꯩꯌꯦꯕ ꯄꯥꯝꯃꯦꯕ ꯄꯩꯁꯥ ꯇꯥꯡꯔꯉꯁꯨ ꯇꯩꯒꯦ ꯈꯣꯠꯀꯦ ꯀꯥꯏꯅ
ꯍꯣꯏ ꯐꯖꯕꯗꯣ ꯐꯖꯕꯗꯨꯗꯤ ꯂꯣꯏꯅꯤꯡꯕ ꯑꯗꯨꯒꯤ ꯀꯣꯏ ꯦ ꯃꯣꯏ ꯁꯤꯡꯁꯨ ꯈꯔ ꯁꯤꯡꯉꯤ ꯐꯁꯨ ꯐꯖꯩ ꯑꯗꯨꯒ ꯀꯩꯅꯣ ꯇꯧꯕꯅ ꯃꯣꯏꯗꯤ ꯑꯩꯈꯣꯏꯒꯤ ꯂꯣꯏꯕꯗꯁꯨ ꯃꯁꯥꯅ ꯂꯩꯅ ꯌꯨꯝꯗ ꯂꯣꯏꯕ ꯀꯩꯗꯔ ꯐꯖꯕ ꯂꯩꯇ ꯌꯦꯦꯡꯉꯣꯏ ꯀꯩꯑꯣꯣꯏ ꯂꯣꯏꯕꯗꯣ ꯄꯩꯁꯥꯒ ꯌꯥꯝ ꯇꯥꯡ ꯇꯥꯡꯅ ꯌꯣꯟꯈ꯭ꯔꯖꯥꯠꯅꯤꯗ
ꯑꯁ ꯑꯗꯨꯗꯤꯅꯦꯖꯤ ꯇꯧꯕꯗ ꯃꯤꯗꯤ ꯐꯖꯅ ꯀꯥꯟꯅꯔꯝꯒꯨꯅꯦꯕꯗꯣ ꯁꯦꯟ ꯐꯖꯅ ꯂꯥꯛꯒꯨꯅꯦꯕ ꯑꯗꯩ ꯍꯧꯖꯤꯛꯇꯤ ꯗꯣꯛꯂꯕ ꯈꯦꯠꯂꯕ ꯑꯥ ꯑꯗꯨꯅꯤ ꯌꯦꯡꯉꯣꯅꯗꯣ ꯃꯆꯥ ꯃꯆꯥ ꯑꯃꯨꯛ ꯀꯣꯛꯄꯗ ꯑꯍꯨꯝ ꯃꯔꯤ ꯀꯨꯄ ꯌꯥꯎꯔꯤꯅꯤ ꯅꯠꯇ꯭ꯔꯥ ꯑꯗ ꯃꯆꯥ ꯃꯆꯥꯗꯨꯗ ꯂꯤꯁꯤꯡ ꯇꯔꯥꯅꯤ ꯇꯔꯥꯃꯉꯥꯗꯤ ꯏꯁ ꯂꯥꯛꯑꯃꯒꯁꯤꯗꯤ ꯀꯩꯁꯨ ꯅꯠꯇ꯭ꯔꯦꯅꯦ ꯃꯄꯤ ꯑꯃꯃꯝ ꯑꯅꯤ ꯑꯍꯨꯝ ꯊꯝꯃꯒ ꯑꯗꯨꯝ ꯊꯥ ꯃꯣꯏꯗꯤ ꯍꯣꯏꯅꯦ ꯃꯣꯏꯗꯤ ꯍꯥꯥ ꯆꯍꯤꯅ ꯑꯅꯤꯔꯛ ꯑꯅꯤꯔꯛ ꯀꯣꯛꯇꯅꯦ ꯍꯧꯗꯣꯡꯁꯦ ꯑꯅꯤꯔ ꯑ ꯀꯣꯛꯄꯅꯤꯅ ꯃꯣꯏ ꯍꯤꯡꯁꯥ ꯑꯃ ꯄꯥꯔꯒ ꯐꯖꯅ ꯌꯣꯟꯕꯗ ꯕꯤꯖꯤꯅꯦꯁꯇꯤ ꯀꯥꯟꯅꯅꯦꯕ ꯀꯔꯕꯥꯔ ꯀꯔꯕꯥꯔ ꯇꯧꯔꯤꯁꯤꯡꯗꯨꯣ
ꯀꯟꯅꯔꯤꯅꯤ ꯑꯗꯨꯖꯤꯅ ꯍꯧꯖꯤ ꯆꯔꯤꯦꯅ ꯑꯣꯏꯔ
ꯑꯩꯈꯣꯏ ꯂꯣꯀꯦꯜꯒꯤ ꯍꯧꯗꯣꯡꯁꯤꯡꯁꯦ ꯂꯣꯀꯦꯜꯒꯤ ꯍꯧꯗꯣꯡꯗꯨꯁꯨ ꯑꯗꯨꯝ ꯑꯆꯧꯕ ꯃꯌꯥꯝ ꯌꯥꯎꯕ ꯌꯥꯎꯕꯅꯤꯗ
ꯌꯥꯎ ꯌꯥꯎ ꯎꯝ ꯆ ꯆ ꯄ ꯆ ꯑꯆꯧꯕ ꯑꯗꯨꯝ ꯌꯥꯎꯋꯦ ꯂꯣꯀꯦꯜꯒꯤꯗꯁꯨ
ꯌꯥꯝ ꯂꯥꯡꯕꯗ ꯑꯃꯨꯛ ꯇꯧꯕꯗꯣ ꯇꯧꯁꯤ
ꯑꯣ ꯇꯤꯕꯤ ꯊꯥꯕ ꯈꯔ ꯌꯥꯎꯅꯩ ꯁ꯭ꯋꯥꯏꯗ
ꯑꯣ
ꯇꯤꯚꯤ ꯌꯦꯡꯅꯔꯤ ꯀꯅꯥ ꯀꯅꯥ ꯈꯔ
ꯅꯨꯡꯁꯥꯏ ꯑꯌꯨꯛ ꯅꯨꯡꯊꯤꯟꯗꯤ ꯑꯁ ꯈꯥꯡꯕ ꯉꯝꯗꯦꯗ ꯁꯝ ꯆꯗꯦ ꯅꯨꯡꯗꯥꯡꯗꯅ ꯈꯔ ꯑꯃꯨꯛ ꯏꯪꯂꯤ ꯏꯪꯉꯦꯗꯤ ꯋꯥꯋꯥꯛꯀꯤꯡ ꯁꯨꯃꯥꯡꯗ ꯀꯩꯗ ꯋꯥꯋꯥꯛꯀꯤꯡ ꯁꯨꯃꯥꯏꯅ ꯊꯣꯛꯄ ꯈꯣꯠꯄꯁꯦ ꯑꯩ ꯁꯨꯃꯥꯡꯗ ꯊꯣꯛꯑꯒ ꯂꯩꯅꯤ ꯉꯥꯛ ꯇꯨꯝꯗꯉꯦ ꯇꯨꯝꯕꯁꯨ ꯅꯨꯡꯉꯥꯏꯇꯦꯗꯅ
ꯍꯣꯏ ꯋꯥꯋꯥꯛꯀꯤꯡ ꯆꯠꯄꯁꯨ ꯅꯨꯡꯉꯥꯏꯕꯅꯦ ꯅꯨꯡꯗꯥꯡ ꯉꯥꯏꯍꯥꯎ ꯉꯥꯍꯧ
ꯆꯥꯛ ꯆꯥꯊꯣꯛ ꯇꯣꯂꯛꯄꯒꯤ ꯁꯨꯃꯥꯏꯅ ꯆꯠꯄꯁꯦ ꯆꯥ ꯅꯨꯡꯉꯥꯏꯦꯕ ꯆꯁꯂꯣꯏꯕ ꯑꯗꯨꯒ ꯁꯥꯕꯅꯤ ꯐꯃꯨꯡꯗꯨ ꯆꯪ ꯉꯝꯗꯦꯕ ꯆꯁꯂꯒ ꯀꯥꯂꯦꯟꯅꯤꯅ ꯃꯇꯝ ꯁꯥꯡꯕꯅꯤꯅ ꯅꯨꯡꯊꯤꯟ ꯑꯣꯖꯥ ꯆꯥꯁꯤꯜꯂꯤꯗꯣ ꯅꯨꯡꯁꯥ ꯁꯥꯕꯅꯤ
ꯅꯤ ꯅꯨꯡꯗꯥꯡ ꯅꯨꯡꯗꯥꯡꯗꯤ ꯉꯇꯥꯥꯡ ꯉꯇꯥꯁꯨ ꯇꯨꯝꯅꯤꯡꯉ
ꯎꯝ ꯅꯨꯡꯊꯤꯟ ꯁꯥꯡꯕꯗꯣ
ꯅꯪꯁꯨ ꯇꯨꯝꯅꯤꯡ ꯉ ꯃꯥꯜꯂꯦ ꯍꯥꯀꯥ ꯋꯥ ꯋꯥ ꯆꯜꯂꯦ
ꯇꯨꯝꯅꯤꯡꯕꯕꯨ ꯈꯔ ꯈꯔ ꯍꯧꯔꯛꯑꯕꯅꯤ ꯑꯩꯗꯣ ꯉꯁꯤ ꯊꯕꯛ ꯆꯠꯊꯣꯛꯎꯕ ꯈꯔ ꯋꯥꯕ
ꯑ ꯀꯃꯁꯤꯖ
ꯎꯝ
ꯑꯣ ꯑꯩ ꯅꯨꯡꯁꯥ ꯁꯥꯕꯅꯤꯅ ꯑꯗꯨꯝ ꯆꯣꯛꯊꯕꯗꯣ ꯑꯗꯨꯒꯤꯅꯤ ꯀꯩꯅꯣ ꯃꯍꯤ ꯃꯅꯥꯏ ꯑꯇꯛ ꯆꯜꯂꯒꯗ ꯐꯔꯦ ꯐꯔꯦ ꯑꯗꯣ ꯅꯪꯁꯨ ꯀꯩꯅꯣ ꯇꯒꯦ ꯇꯨꯝꯖꯔꯛꯑꯣ ꯑꯩꯁꯨ ꯁ ꯊꯥꯅꯕ ꯇꯧꯔꯒꯦ ꯎꯝ ꯎꯝ ꯍꯌꯦꯡꯡꯂ ꯀꯣꯟ ꯑꯃꯨꯛ ꯁꯥꯟꯅꯔꯁꯤꯦ ꯎꯝ ꯊꯗ
ꯊꯥꯡꯕꯟꯗ ꯎꯝ
ꯎꯝ